ꯍꯜꯂꯣ
ꯍꯜꯂꯣ ꯀꯩꯗꯧꯔꯦ ꯐꯣꯟ ꯈꯤꯇꯪ ꯀꯨꯏꯅ ꯆꯠꯍꯜꯂꯤꯦ ꯇꯥꯍꯧꯗ꯭ꯔꯕꯣ
ꯎꯝ ꯑꯣꯗ ꯇ ꯍ ꯎꯝ ꯃꯦꯝ ꯑꯩꯈꯣꯏꯅ ꯑꯁꯥꯏꯟꯃꯦꯟ ꯍꯥꯏꯗꯣꯏ ꯃꯥꯜꯂꯦ ꯁꯤꯁꯦ ꯄꯤꯈꯠꯂꯛꯑꯣꯅ ꯍꯥꯏꯌꯦ ꯀꯣ
ꯑꯗꯨꯗꯤ ꯏꯔꯝꯕꯅ ꯑꯩꯗꯣ ꯅꯪꯁꯨ ꯀꯩꯗꯧꯔꯤꯅꯣ
ꯃꯣꯏ ꯁꯨꯝ ꯍꯤꯞꯄꯝꯕꯅꯦ ꯆꯥꯛꯁꯤꯡ ꯆ ꯆꯥꯛꯁꯤꯡꯁꯦ ꯆꯥꯔꯕ ꯆꯥꯗ꯭ꯔꯤꯕ ꯀꯃꯥꯏ ꯀꯃꯥꯏꯅ ꯇꯧꯔꯤꯒꯦ
ꯁꯁꯥꯔ ꯅꯗ ꯁꯥꯥꯇꯕꯣ
ꯑꯣ ꯑꯩ ꯆꯥꯗ꯭ꯔꯤ ꯆꯥꯛꯇꯤ ꯂꯣꯏꯔꯦ ꯑꯗꯨꯗꯨꯒ ꯑꯩꯅ ꯆꯥꯅꯤꯡꯗꯕ ꯑꯗꯨ ꯏꯁꯥ ꯈꯤꯇꯪ ꯄꯣꯊꯥꯈꯤꯒꯦꯅꯀꯣ ꯅꯍꯥꯟꯗꯗ ꯆꯥꯒꯦꯅ ꯂꯩꯔꯤ
ꯇ ꯀꯩ ꯊꯕꯛꯄꯥꯎ ꯅ ꯀ ꯍꯜ ꯆ
ꯌꯨꯝ ꯀꯩ ꯁꯨꯝꯕꯝ ꯈꯔ ꯁꯪꯕ ꯈꯣꯠꯄ ꯑ ꯌꯨꯝꯒꯤ ꯊꯕꯛ ꯉꯥ ꯈꯔ ꯒꯣꯜꯅꯨꯡꯈꯣꯟ ꯈꯔ ꯁꯦꯝꯃꯨ ꯈ ꯇꯧꯔꯨ ꯑꯗꯨꯒꯤꯗꯨꯗ
ꯄꯁꯨ ꯊꯕꯒ ꯈꯔꯞ ꯃꯅꯦ
ꯍꯥꯠꯇꯕꯅꯤꯗ
ꯎꯝ
ꯗꫭꯕ ꯃꯁꯤꯗꯤ ꯀꯣꯂꯦꯖ ꯀ꯭ꯂꯥꯁ ꯀꯩꯝ ꯂꯩꯇꯕ꯭ꯔꯥ ꯅꯠꯇ꯭ꯔꯒꯅ ꯆꯠꯇꯕꯥ ꯗꯥ
ꯉꯁꯤꯗꯤ ꯀꯣꯂꯦꯖ ꯇ ꯊꯕ ꯌꯨꯝꯒꯤ ꯊꯕꯛꯅ ꯇꯧ ꯂꯩ ꯇꯔꯦ
ꯑ ꯑ
ꯎꯝ ꯍꯌꯦꯡꯁꯤ ꯆꯠꯁꯦ ꯊꯕꯛ ꯈꯔ ꯀꯨꯡꯕ ꯉꯁꯤ ꯍꯌꯦꯡ ꯆꯠꯁꯦ
ꯃꯁꯨ ꯀ ꯇꯕ
ꯎꯝ ꯊꯕꯛꯁꯦ ꯍꯌꯦꯡꯁ ꯈꯔ ꯆꯤꯟꯗꯧꯕ ꯂꯩꯕ
ꯎꯝ
ꯑꯗꯨꯗꯨꯅ ꯆꯠꯊꯣꯛꯇ꯭ꯔꯕ
ꯍꯥꯏꯔꯑꫭ ꯑꯣ ꯍꯣ ꯐꯖꯥꯟ ꯊꯖꯣ ꯃꯁꯥ ꯁꯥꯕꯕꯤ ꯅꯀ ꯊꯕ ꯈꯔ ꯏꯪꯅ ꯄꯊꯥꯞ ꯄꯊꯥ ꯇꯧꯕ ꯌꯥꯏꯗꯅ
ꯑ ꯃꯥ ꯃꯥ
ꯑꯠ ꯊꯁ ꯑꯩꯈꯣꯏꯁꯨ ꯍꯥꯏꯕꯒꯤ ꯋꯥꯅꯦ ꯀꯩꯁꯨ ꯊꯕꯛ ꯍꯥꯏꯗꯤ ꯌꯥꯝ ꯑꯋꯥꯕꯁꯨ꯭ꯔꯒꯁꯨ ꯀ꯭ꯂꯥꯁ ꯑꯩꯈꯣꯏꯁꯨ ꯋꯥꯏꯑꯦꯅ ꯄꯣꯊ ꯆꯠ ꯀꯔꯝ ꯀꯥꯟꯗ ꯀ꯭ꯂꯥꯁ ꯂꯣꯏꯔꯒꯦ ꯀꯥꯟ ꯇ ꯀꯃꯥꯏ ꯇ ꯀꯥꯟꯒ ꯀ꯭ꯂꯥꯁ ꯌꯥꯗꯤ ꯎꯝ ꯊꯕꯛ ꯄꯨꯗꯕ ꯈꯣꯗꯕ ꯋꯥꯏꯑꯦꯕ
ꯋꯥꯔꯄꯅꯤ ꯅꯨꯡꯁꯥꯒ ꯅꯨꯡꯁꯥꯒ ꯁꯥꯕꯅꯤ ꯌꯦꯉ ꯁꯃꯛ ꯁꯕ ꯑꯗꯨꯕꯤ ꯍꯦ ꯅꯨꯡꯕ ꯅꯨꯡꯉꯥꯏꯕ ꯊꯕꯛꯇꯗꯨ ꯑꯣꯏꯕ ꯅꯠꯇꯕꯅꯤꯅꯀꯣ
ꯎꯝ ꯁꯛꯇꯣꯏ ꯑꯅꯤꯁꯨ ꯐꯤ ꯇꯇꯩ ꯁꯥꯥ ꯣꯗꯤ ꯐꯥꯕꯣ ꯑꯗꯨꯁꯨꯅ ꯊꯦꯔ ꯍꯥꯜ ꯑ ꯈ ꯆꯕꯨ ꯌꯥꯏ ꯇꯨꯖꯥ
ꯅꯨꯡꯁꯥꯁꯨꯐꯥꯎ ꯂꯋꯥꯏꯅꯤꯨ ꯐꯨꯊꯑꯕꯅꯤꯅꯀꯣ
ꯑꯁ
ꯅꯝ ꯗꯦꯕ ꯍꯛꯇ
ꯎꯝ
ꯆꯠꯇꯗꯤ ꯌꯥꯗꯕꯅꯤꯅ ꯊꯕꯛꯇꯨ ꯆꯠꯇ꯭ꯔꯒꯗꯤ ꯑꯃꯨꯛ ꯄꯩꯁꯥ ꯂꯥꯛꯑꯣꯏꯗꯣꯏꯅꯤ ꯅꯠꯇ꯭ꯔꯥ
ꯑꯗ ꯑꯩꯈꯣꯏꯅ ꯍꯧꯖꯤꯛ ꯇꯧꯔꯤꯁꯤꯅ ꯄꯥꯂꯦꯟꯊꯥꯁꯦ ꯁꯥꯍꯜꯂꯦ ꯄꯥꯝꯗꯦ ꯍꯥꯏꯅꯦꯕ
ꯃꯥꯅꯦ
ꯀꯁ ꯆꯀꯗꯅ
ꯏꯖꯝꯗ ꯂꯥꯛꯑꯒꯅ ꯑꯃꯨꯛ ꯀꯥꯏꯂꯦꯟ ꯊꯥꯖ ꯍꯨꯛꯄꯥꯃꯨ ꯄꯤꯅꯦꯕ
ꯍꯣꯏ ꯍꯣꯏ ꯌꯥꯝ ꯅꯨꯡꯉꯥꯏꯕ ꯐꯖꯤꯟꯅꯤꯗꯣ ꯀꯩꯅꯣ ꯇꯧꯗꯣꯏꯁꯦ ꯄꯅꯤ ꯀ ꯄꯥꯔ ꯒꯅꯥꯝꯕ ꯁꯥ ꯂꯩꯕ
ꯑꯗꯨꯅꯤ ꯃꯤꯑꯣꯏꯕꯁꯦ
ꯆ ꯐ ꯃꯅꯥ ꯍꯧꯊꯁꯨ ꯎꯅꯤꯡꯉꯦ ꯍꯗ ꯀꯅꯥ ꯀꯅꯥ ꯔ
ꯒ ꯈꯕꯥꯒꯁꯦ
ꯑꯣ ꯑꯠꯇꯗꯂꯥꯏ ꯇꯒ
ꯑꯣ ꯇ ꯂꯩꯇ
ꯇꯅ ꯃꯆꯤꯡꯟꯅ ꯆꯪꯁꯗꯦ
ꯑꯩꯈꯣꯏꯁꯤꯅ ꯃꯉꯥꯅꯤ
ꯃꯉꯥꯅꯦ
ꯎꯝ
ꯍ
ꯀꯦ ꯍꯥꯏ ꯇꯍꯗꯣ
ꯌꯨꯝꯗ ꯀꯅꯥ ꯀꯅꯥ ꯀꯅꯥ ꯀꯅꯥ ꯀꯅꯥ ꯂꯩꯒꯦ ꯍꯥꯏꯕ
ꯌꯨꯝꯗ ꯍꯧꯖꯤꯛ ꯑꯩꯈꯣꯏ ꯃꯤ ꯑꯍꯨꯝ ꯂꯩꯌꯦ ꯑꯇꯩꯗꯤ ꯃꯥꯏ ꯃꯥꯏ ꯊꯕꯛ ꯂꯣꯏ ꯆꯠꯅꯈꯤ
ꯑꯇꯩꯗꯤ ꯍꯥꯏꯖꯩ ꯌꯨꯝꯗ ꯅꯣꯏ ꯃꯆꯤꯡꯉ ꯆꯥꯁꯤꯒꯦ ꯑꯗꯨꯗ ꯍꯥꯏꯕ ꯌꯥꯏꯗꯅ
ꯌꯨꯝꯗ ꯑꯩꯈꯣꯏ ꯏ ꯃꯥꯒ ꯑꯩꯒ ꯑꯩꯈꯣꯏ ꯕꯥꯒ ꯑꯩꯈꯣꯏ ꯌꯨꯝ ꯂꯩꯔꯦ
ꯎꯝ
ꯑꯩꯈꯣꯏ ꯍꯣꯏ ꯑꯩꯈꯣꯏ ꯑꯃꯅ ꯑꯥ ꯄꯥꯔ ꯑꯃ ꯂꯩꯈ꯭ꯔꯦ ꯑꯃꯁꯨꯡ ꯅꯨꯄꯤ ꯃꯄꯥꯝꯗ ꯂꯩꯈ꯭ꯔꯦ
ꯎꯝ ꯂꯕꯉ ꯖꯥ
ꯎ ꯃꯣꯏ ꯁꯨꯝ ꯊꯕꯛ ꯑꯃꯒꯤ ꯂꯩ ꯆꯠꯈꯤꯕꯅꯤ ꯆꯠꯇꯦꯗꯅ ꯂꯨꯍꯣꯡꯗ꯭ꯔꯤꯌꯦ
ꯑꯣ ꯑꯣ
ꯆꯦꯟ ꯃ ꯄꯥꯟꯈ꯭ꯔꯦ
ꯑꯥ
ꯑꯗꯣ ꯌꯨꯝꯗ ꯑꯩꯈꯣꯏꯍꯨꯝ ꯍꯧꯖꯤꯛꯅꯩ ꯌꯧꯕ
ꯑ ꯆꯦꯗꯒꯂꯉ ꯭ꯂꯥꯛ ꯊ꯭ꯔꯣ
ꯏꯁꯩꯆ ꯌꯨꯝꯗ ꯃꯔꯛ ꯃꯔꯛꯇꯒꯗꯤ ꯂꯥꯛꯑꯦꯅ ꯌꯥꯝ ꯇꯣꯏꯅꯗꯤ ꯍꯥꯏꯕꯗꯤ ꯃꯥꯁꯦ ꯃꯌ ꯄꯥꯟꯈ꯭ꯔꯕꯅꯤꯅꯀꯣ
ꯎꯝ
ꯉꯥꯛꯄꯗꯤ ꯐꯔ ꯈꯔ ꯇꯥꯕ ꯑꯗꯨꯗ ꯑꯉꯥꯡ ꯁꯦꯝꯕꯅꯤꯅ
ꯍ ꯍꯣ ꯉ ꯑꯣꯏꯔꯗꯤ ꯊꯕꯛꯇꯨ ꯊꯕ ꯉꯥꯛꯇꯅꯦ
ꯀ ꯆꯠ ꯂꯌꯦꯁꯦ ꯆ ꯃꯒ ꯌꯥꯕꯨ ꯆꯅ
ꯑꯗꯨ ꯌꯨꯝꯗ ꯂꯩꯔꯤꯀꯥꯟ ꯎꯝ ꯍꯥꯏꯔꯑꯣ
ꯉꯥꯏꯕꯀꯣ ꯑ ꯂꯩꯅꯤꯡ ꯂꯩꯅꯤꯡꯁꯤ ꯊꯕꯛꯁꯨ ꯋꯥꯔꯦ ꯑꯩꯒꯤ ꯅꯣꯡꯊ ꯄꯣꯊꯥꯏꯔꯦꯒ ꯍꯥꯏꯔꯛꯀꯅꯤ ꯑꯗ ꯑꯩꯅꯁꯨ ꯁꯤꯗ ꯂꯩꯔ ꯕꯅꯤꯅ ꯄꯥꯛ ꯇꯥꯡꯕꯁꯨ ꯉꯝꯗ꯭ꯔꯦꯗꯅ ꯊꯕꯛꯇꯣ ꯇꯧꯅꯤ ꯑꯗꯨ ꯊꯕꯛ ꯇꯧꯕꯗꯤ ꯀꯥꯗꯅꯕꯗꯤ ꯍꯩꯁꯦꯉꯣ
ꯇꯣ
ꯗꯅꯦ ꯃꯥꯁ ꯂꯩꯅꯤꯡꯗ꯭ꯔꯦ ꯑꯩ ꯉꯝꯒꯦ ꯄꯣꯊꯥꯡꯒꯦꯒ ꯉꯇꯥꯅꯤ ꯑꯁ ꯑꯩꯈꯣꯏ ꯃꯥꯟꯅꯕ ꯇ ꯅꯨꯡꯉꯥꯏꯅꯒ ꯁꯅ ꯌꯦꯡꯕꯗ ꯇꯥꯕꯗꯕꯀꯣ ꯑꯗꯨꯒ ꯃꯗꯤ ꯑꯍꯥꯎ ꯆꯥꯗꯗꯤ ꯍꯥꯟꯅꯗꯤ ꯑꯌꯥꯝꯕꯅꯨ ꯍꯖꯤꯛꯇ ꯃꯈꯥꯕ ꯉꯝꯗ꯭ꯔꯗꯤ ꯆꯥ ꯉꯝꯗ꯭ꯔꯦꯕꯀꯣ ꯆꯥꯛꯇ ꯐꯪꯕꯤꯔꯒ ꯌꯥꯔꯦ ꯄꯣꯊꯥꯔꯣ ꯅꯪꯗꯣꯒ ꯍꯥꯏꯔꯗꯤ ꯍꯔꯥꯎꯑꯕ꯭ꯔꯥꯅꯤ ꯃꯥꯗꯤ
ꯌꯥꯝ ꯁꯣꯟꯖꯜꯂꯒꯦ ꯌꯥꯝ ꯑꯍꯟ ꯆꯍꯤ ꯌꯥꯝ ꯌꯥꯝꯂꯨꯕꯣ ꯅꯠꯇ꯭ꯔꯒ ꯅꯍꯥ ꯑꯣꯏꯔꯤꯕꯔꯤꯕ ꯀꯃꯥꯏ ꯀꯃꯥꯏꯅ ꯇꯧꯔꯤꯅ ꯌꯨꯝꯗ ꯃꯣꯏꯅ ꯌꯨꯝꯗ ꯃꯤ ꯀꯌꯥ ꯀ ꯂꯩꯕ ꯀꯌꯥ ꯂꯩꯒꯦ
ꯃꯔꯣ
ꯎꯝ ꯅꯠꯇꯦ ꯅꯣꯏ ꯌꯨꯝꯗ ꯎꯕꯀꯣ
ꯑꯥ
ꯀꯌꯥ ꯂꯩꯒꯦ ꯅꯣꯏ ꯃꯥ ꯍꯟꯖꯥꯡ ꯃꯁꯜꯂꯕ ꯈꯣꯠꯂꯕ ꯀꯃꯥꯏ ꯀꯃꯥꯏꯅ ꯇꯧꯅꯣ
ꯑ ꯐꯗ ꯐꯣꯏꯗ ꯏꯌꯥꯝꯕ ꯑꯃ ꯑꯩ ꯑꯃ ꯂꯩꯒꯦ ꯑꯗꯨꯒ ꯏꯅꯥꯎꯅꯨꯄꯤ ꯑꯃꯈꯛ ꯂꯩꯒꯦ ꯨ ꯃꯣꯏ ꯑꯍꯨꯝ ꯂꯩꯔꯦ ꯑꯗꯨꯒ ꯑꯩꯈꯣꯏ ꯑꯌꯥꯝꯕꯗꯨꯅꯥ ꯇꯤ ꯊꯤꯔꯦ ꯗ
ꯌꯥ ꯃꯅꯤ ꯄꯤ ꯊꯤꯔꯔꯣ
ꯑꯥ
ꯅꯣꯏ ꯏꯌꯥꯝꯕ ꯅꯨꯄꯤ ꯊꯤꯔꯦ ꯍꯥꯏꯔꯕ
ꯎꯝ ꯎꯝ ꯄꯤꯊꯒ ꯃꯥꯗꯨ ꯑꯗꯨꯒ ꯍꯧꯖꯤꯛ ꯑꯉꯥꯡ ꯑꯣꯏ ꯍꯥꯏꯗꯤ ꯑꯉꯥꯡ ꯄꯣꯛꯄ ꯑꯣꯏꯔꯦ ꯍꯥꯏꯗꯣꯏꯔꯥ ꯈꯪꯗꯦꯕꯀꯣ ꯄꯣꯛꯄꯨꯗꯤ ꯄꯣꯛꯇ꯭ꯔꯤꯕ ꯑꯗꯨꯗꯤ ꯑꯕꯣ ꯊ ꯇ ꯀꯒ ꯏ ꯃꯤꯃꯥꯏꯖ ꯀꯦꯕꯥ ꯂꯣꯏꯗꯨꯣꯏꯁꯦ ꯑꯗꯨꯅ ꯃꯅꯗꯤ ꯇ ꯂ ꯑꯣ ꯈꯔ ꯂꯩ ꯍꯥꯏꯕ ꯇ ꯆꯂ ꯌꯗꯤꯗꯨꯁꯨ ꯊꯥ ꯊꯥꯇ ꯀꯩ ꯌꯥꯗ ꯑꯣꯏꯔ ꯇ ꯂꯧꯣꯛꯁꯥꯟ ꯂꯥꯛꯇꯣꯔꯒꯦ ꯑꯗꯒꯤ ꯊꯛꯁꯨ ꯃꯌꯥꯝꯁꯤꯅꯗꯒꯤ ꯈꯔ ꯈꯔ ꯆꯦꯜꯂꯦ ꯄꯣꯈꯔꯇ ꯇꯔꯅꯦ ꯍꯥꯏꯕꯒꯦ ꯁꯥꯎꯒꯦ ꯁꯥꯎꯕ ꯍꯥꯏꯕꯕꯨ
ꯇꯨꯝꯅꯗꯤ ꯁꯨꯝ ꯃꯆꯥ ꯀꯧꯕꯅ ꯎꯅꯤꯡꯗꯅ ꯈꯣꯠꯇꯅ ꯂꯥꯛꯑꯣ ꯍꯥꯏꯅꯀꯣ
ꯑꯗꯨ ꯀꯔꯤꯗ꯭ꯔꯤ ꯍꯥꯏ ꯌꯨꯝꯗ ꯆꯠꯂꯝꯕꯗꯣ ꯍꯟꯂꯛꯁꯦ ꯍꯞꯇꯥ ꯑꯃꯃꯨꯛ ꯂꯩꯩꯔꯝꯕꯗꯣ ꯑꯗꯨꯗꯤ ꯑꯩ ꯑꯩꯁꯨ ꯂꯩꯔꯕꯅꯤ ꯊꯕꯛꯇꯣ ꯈꯔ ꯄꯣꯝꯃꯦꯗꯅ ꯅꯣꯡꯃꯗꯨ ꯑꯗꯨ ꯇꯧꯦꯧ ꯇ ꯉꯝꯗ꯭ꯔꯣ ꯑꯩꯣꯏ ꯇꯪꯁꯤꯈꯤ ꯇꯦꯡ ꯇꯧꯗꯅ
ꯑ
ꯑꯗꯨ ꯂ ꯑꯣꯗ ꯍꯥꯏꯗꯅꯦ ꯑꯗ ꯏꯅꯥꯎ ꯃꯆꯗꯨꯁꯨꯅꯦ ꯄꯤꯛꯏꯕ ꯁꯥꯐꯛ ꯏꯥꯡ ꯇꯧꯕ ꯍꯩꯇ꯭ꯔꯤꯔꯤꯕ ꯃꯥꯗꯣ
ꯔꯕꯁ ꯅꯝ ꯆ
ꯗ ꯌꯨꯝꯗ ꯁꯨꯝ ꯁꯝꯃꯔ ꯚꯦꯀꯦꯁꯟ ꯆꯠꯂꯨꯕ ꯑꯣꯏꯗꯨ ꯅꯠꯇ꯭ꯔꯣ
ꯆꯠꯇ ꯏꯗ ꯀꯗꯕ
ꯌꯨꯝꯗ ꯍꯞꯇꯥ ꯑꯃ ꯆꯥꯡ ꯂꯩꯕꯤ ꯁꯃꯔ ꯚꯦꯀꯦꯁꯟ ꯆꯠꯕꯤꯔ ꯅꯠꯇ꯭ꯔꯒ ꯁꯨꯇꯤ ꯂꯧꯊꯣꯛꯑꯒ ꯆꯠꯂꯤꯔꯅ ꯍꯥꯏꯕꯗꯨꯗ
ꯌꯨꯝꯗ ꯁꯝꯃꯔ ꯕ꯭ꯔꯦꯛ ꯆꯠꯄꯗꯣ ꯪ ꯅꯪꯁ ꯃꯗ ꯌꯥꯝꯅ ꯅꯨꯡꯉꯥꯏꯇꯕ ꯃꯥꯜꯜꯂꯤꯦ
ꯑꯥ
ꯁꯝꯃꯔ ꯚꯦꯀꯦꯁꯟ ꯆꯠꯂꯤꯔꯣ ꯅꯠꯇ꯭ꯔꯒ ꯁꯨꯇꯤ ꯂꯧꯥꯎꯊꯣꯛꯑ ꯆꯠꯂꯤꯔꯕ
ꯆ ꯆꯠꯄ
ꯑꯣ ꯌꯨꯝꯗ ꯈꯤꯇꯪ ꯆꯠꯄ꯭ꯔꯥ ꯑꯇꯩ ꯂ ꯍꯥꯏꯕꯗꯤ ꯁꯨꯝ ꯃꯅꯅꯕꯩ ꯃꯔꯥꯟꯕꯤ ꯌꯥꯝ ꯄꯨꯜꯂ ꯈꯗꯅ ꯀꯣꯏꯕ ꯑꯃꯨꯛ ꯈ ꯑꯩꯈ ꯆꯠꯠꯇꯕ ꯇ
ꯏ ꯆꯄ ꯑ ꯑ ꯄꯩ ꯆ ꯃꯥꯂ ꯍꯥꯏꯗꯤ ꯁꯨꯝ ꯉꯁꯤꯁꯦ ꯚꯦꯀꯦꯁꯟ ꯊꯥꯔꯦꯅ ꯈꯜꯂꯤꯁꯦ ꯑꯩꯈꯣꯏꯅ ꯀ꯭ꯂꯥꯁ ꯂꯣꯏꯔꯀꯥꯟꯗ ꯆꯠꯂꯣ ꯍꯥꯏꯌꯦꯕꯀꯣ ꯑꯗꯨꯅ ꯆꯠꯄꯗꯗꯤ ꯑꯗꯨꯝ ꯊꯦꯡꯉ ꯊꯦꯡꯉꯦꯅ ꯑꯗꯨ ꯌꯧꯏꯤ ꯑꯗꯨꯒ ꯅꯣꯉꯥꯟꯕꯗꯨꯗ ꯑꯗꯨꯝ ꯋꯥꯔꯤ ꯋꯥꯇꯥꯏ ꯈꯔ ꯁꯥꯟꯅꯔꯦ ꯏꯃꯥꯟꯗꯨꯗꯤꯩꯗ ꯊꯣꯛꯛꯑꯦ ꯈꯣꯠꯂꯦꯒꯤꯁꯨ ꯍꯥꯏꯅꯔꯦ ꯑꯗꯨꯒ ꯑꯗꯨꯗꯤ ꯉꯥꯛꯄꯟꯦ ꯊꯣꯛꯂꯑꯣ ꯍꯥꯏꯒ ꯁꯥꯟꯅꯔꯝꯗ ꯉꯥꯛꯇꯪ ꯊꯣꯛꯑꯦ ꯟꯁꯥ ꯁꯥꯕ ꯍ ꯊꯣꯛꯄ ꯉꯝꯈꯤꯗꯅ ꯑꯃꯨꯛꯇꯪ ꯄꯨꯜꯂꯨꯔꯦ ꯑꯗꯨꯒ ꯑꯗꯨꯒꯤ ꯅꯣꯡꯅꯤ ꯂꯩꯕꯒ ꯑꯃꯨꯛ ꯆꯥꯛꯄꯁꯦ ꯀꯥꯡꯈꯟ ꯆꯥꯟꯅꯔꯤꯁꯦ ꯍꯥꯏꯕꯒꯤ ꯑꯈꯦꯡ ꯃꯐꯝꯗ ꯆꯠꯂꯒ ꯆꯥꯛꯁꯤꯗꯒꯤ ꯁꯤꯜꯂꯥꯜꯂꯒ ꯁꯤꯜꯂꯥꯜꯂꯗ ꯆꯥꯕꯗꯣ ꯆꯥꯔꯨꯔꯨꯔꯦ ꯎꯅꯦꯅꯤꯗꯨ ꯍꯦꯅ ꯄꯨꯟꯗꯦ ꯑꯩꯈꯣꯏꯗ ꯄꯨꯟꯅ ꯄꯨꯟꯅ ꯁꯨꯅ ꯄꯨꯟꯗꯦ ꯍꯥꯏꯕꯅꯦ ꯑꯗꯣ ꯑꯩꯅ ꯑꯃꯨꯛ ꯍꯥꯡꯉ ꯀꯥꯟꯗ ꯃꯣꯏꯅ ꯑꯃꯨꯛ ꯍꯥꯡꯗꯕ ꯃꯣꯏꯅ ꯑꯃꯨꯛ ꯍꯥꯡ ꯀꯥꯟꯗ ꯑꯩꯅ ꯑꯃꯨꯛ ꯍꯥꯡꯗꯕ ꯁꯨꯃꯥꯏꯅꯁꯨ ꯄꯂ ꯂꯩ ꯑꯗꯨꯒꯤ ꯄꯨꯟꯅ ꯐꯪꯗ꯭ꯔꯦ
ꯊꯕꯛꯇꯣ ꯆꯤꯟꯟꯅꯔꯕꯅꯤꯅꯀꯣ
ꯍꯣꯏ ꯑꯁꯗꯒꯤꯝ ꯑꯦꯛꯖꯥꯝ ꯂꯩꯈꯤꯕꯗꯒꯤ ꯆꯦꯟꯒꯤꯅ ꯆꯦꯟꯒꯤ ꯄꯩꯁꯥꯕꯤ ꯀꯣꯂꯦꯖ ꯇꯝꯕꯅ ꯇꯝꯈꯤꯕꯩ ꯁꯔꯨ ꯑꯇꯣꯞꯄ ꯂꯥꯏꯅ ꯆꯠꯈꯤꯕꯅ ꯆꯠꯈꯤꯕꯩ ꯁꯔꯨ ꯇꯧꯅꯔꯕ ꯃꯤꯅ ꯌꯥꯖꯦ ꯀꯅꯥꯝꯇ ꯅꯣꯡꯇ ꯁꯨꯅ ꯄꯨꯟꯕꯗꯨ ꯌꯥꯝ ꯇꯥꯡꯅ ꯊꯣꯛꯑꯦꯕ
ꯑꯣ
ꯎ ꯅꯨꯡꯉꯥꯏꯇ
ꯃꯇꯝꯅ ꯑꯍꯣꯡꯕ ꯄꯔꯛꯄꯅꯤꯅ ꯑꯗꯨꯕꯨꯗꯤꯀꯣ ꯃꯥꯏ ꯃꯥꯏꯒꯤ ꯃꯔꯝ ꯍꯤꯔꯝꯗ ꯆꯠꯈꯤꯕ ꯉꯥꯛꯇꯅꯤꯅ ꯃꯥꯏ ꯃꯥꯏ ꯂꯝꯕꯤ ꯑꯃꯕꯨ ꯂꯣꯏ ꯂꯥꯛꯄꯅꯤꯅꯀꯣ
ꯑ
ꯊꯥꯏꯅ ꯑꯉꯥꯡ ꯑꯣꯏꯒꯟꯗꯨ ꯑꯗꯨꯝ ꯂꯩꯕꯗꯤ ꯌꯥꯗꯕꯅꯤꯅ
ꯃꯥꯅꯦ ꯃꯅꯦ ꯑꯁ ꯑꯉꯥꯡ ꯑꯣꯏꯔꯤꯉꯩ ꯅꯨꯡꯉꯥꯏꯕꯗꯣ ꯑꯋꯥꯕ ꯑꯝꯁꯨ ꯈꯪꯗꯕ ꯅꯨꯡꯉꯥꯏꯇꯕ ꯑꯃꯁꯨ
ꯎꯝ ꯅꯇꯔꯣ
ꯎꯝ ꯎꯝ
ꯆꯥꯛꯇꯤ ꯆꯥꯔꯦ ꯑꯗꯨꯗ
ꯎꯝ ꯆꯥꯛ ꯆꯔꯦ
ꯎ ꯎꯝ
ꯄꯨꯟꯕ ꯅꯨꯡꯉꯥꯏꯕ꯭ꯔꯥ ꯑꯗꯨꯝ ꯂꯩꯃꯤꯟꯅꯕ ꯈꯣꯠꯄꯗ ꯅꯨꯡꯉꯥꯏꯕ꯭ꯔꯥ ꯑꯗꯨꯝ ꯄꯨꯟꯕ ꯂꯩ ꯑꯥ
ꯄꯨꯨꯡꯕ ꯏꯅꯨꯡꯉꯥꯏ ꯇꯨ ꯌꯥꯝ ꯆꯥꯅꯗꯕ ꯃꯤꯁꯨ ꯌꯥꯎꯏ ꯕꯥꯀꯣ ꯅꯨꯪꯉꯥꯏ ꯌꯦ ꯑꯗꯨ ꯄꯨꯕ
ꯃꯌꯥꯝ ꯂꯩꯃꯤꯟꯅꯕꯅꯤꯅꯠꯇꯕꯨꯗꯤ
ꯅꯪ ꯍꯧꯖꯤꯛ ꯀꯩ ꯇꯧꯗꯣꯕꯥ ꯂꯩꯔꯤꯒꯦ
ꯑꯩ ꯍꯧꯖꯤꯛ ꯆꯥꯛ ꯏꯁꯤꯡ ꯆꯥꯕ ꯆꯠꯂꯅꯤ
ꯆꯁꯤꯡ ꯆꯥꯔꯒ ꯍꯥꯏꯔ ꯄꯥ
ꯑꯣ ꯅꯣꯏ ꯆꯥꯛ ꯏꯁꯤꯡ ꯆꯥꯛ ꯏꯁꯤꯡ ꯆꯥꯕꯥ ꯆꯠꯅꯕꯥ ꯏꯇꯩꯃꯥ ꯐꯣꯟ ꯇꯧꯔꯛꯑꯦꯕ
ꯑ ꯑ ꯑ